ꯍꯂꯣ ꯅꯪꯕꯨ ꯆꯥꯛ ꯆꯥꯔꯕꯣ
ꯑ ꯆꯠ ꯆꯥꯔꯦ
ꯀ꯭ꯔꯤꯍꯤꯟꯖꯥꯡ ꯁꯥꯥꯔꯒꯦ
ꯉꯁꯤ ꯁꯤꯄꯣꯠ ꯊꯣꯡꯕ
ꯑꯣ ꯀꯥꯡꯁꯣꯏꯒ ꯁꯦꯕꯣꯜ ꯀꯥꯡꯁꯣꯏ
ꯁꯤꯕꯣꯏ ꯀꯥꯡꯁꯣꯏ ꯍꯥꯏꯕꯅꯤ ꯀꯥꯡꯁꯣꯏꯒ ꯍꯥꯏꯕꯅꯗꯤ
ꯁꯦꯕꯣꯜ ꯀꯥꯡꯁꯣꯏ ꯍꯥꯏꯕ
ꯎꯝ
ꯑꯣ ꯑꯣ ꯑꯗꯣ ꯉꯔꯥꯡꯗꯤ ꯐꯨꯠꯕꯣꯜ ꯌꯦꯡꯕ꯭ꯔꯣ ꯕꯣꯜ ꯁꯥꯟꯅꯕ
ꯌꯦꯡꯗꯦ
ꯀꯔꯤꯒꯤ ꯌꯦꯡꯗꯕꯅꯣꯅꯦ
ꯍꯪꯦ ꯇꯟ ꯃꯒꯤ
ꯑꯉꯥꯡꯗ ꯭ꯔꯥꯖꯤꯜ ꯀ ꯖꯄꯥꯟꯒ ꯁꯅ ꯃꯥꯂꯦ
ꯅꯪ ꯌꯦꯛꯗ꯭ꯔꯣ ꯍꯥꯏꯁꯦ
ꯑꯩꯗꯤ ꯌꯦꯡꯉꯦ
ꯁꯅ ꯃꯥꯜꯂꯦ ꯍꯥꯏꯗꯨꯅ ꯀꯔꯤꯒꯤ ꯑꯗꯨꯗꯤ
ꯑꯗꯨ ꯁꯗꯔꯕꯅꯦ ꯑꯗꯨꯅꯨꯡ ꯉꯔꯥꯡꯗꯨ ꯑꯩꯈꯣꯏꯗ ꯄꯩꯁꯥ ꯊꯅꯒꯦ ꯇꯧꯕꯅꯦꯕꯀꯣ
ꯎꯝ
ꯄꯥꯎ ꯁꯅꯕ ꯀꯥꯟꯗ ꯁꯞꯄꯣꯔꯇꯔ ꯁꯄꯣꯔꯇꯔꯁꯤꯡꯒꯤ ꯑꯗꯩꯗ ꯄꯩꯁꯥꯗꯣ ꯊꯅ ꯗ꯭ꯔꯦ ꯀꯔꯥꯟꯗ ꯑꯩꯅꯗꯤ ꯕ꯭ꯔꯥꯖꯤꯜ ꯊꯏ ꯅꯤ ꯍꯥꯏꯈꯤꯕꯅꯦꯕ ꯑꯗꯨꯒ ꯃꯣꯏꯅ ꯖꯄꯥꯟ ꯊꯣꯏꯅꯤ ꯍꯥꯏꯕ ꯑꯩꯅ ꯕ꯭ꯔꯥꯖꯤꯜ ꯊꯣꯏꯅꯤ ꯊꯣꯏꯅꯤ ꯍꯥꯏꯔꯒ ꯍꯧꯖꯤꯛ ꯊꯣꯏꯈ꯭ꯔꯦ ꯍꯧꯖꯤꯛ ꯄꯩꯁꯥꯁꯨ ꯐꯪꯗ꯭ꯔꯦ ꯐꯖꯔꯦ ꯄꯩꯁꯥꯗꯣ ꯊꯥꯅꯔꯝꯃꯗꯤ ꯈꯔ ꯐꯪꯗꯣꯏꯕ ꯎ
ꯅꯪꯅ ꯅꯨ ꯄꯉꯕꯒꯤꯅꯤ ꯅꯪꯅ ꯀꯅꯥꯅ ꯊꯥꯗꯕ ꯅꯣꯏꯅꯤ ꯅꯣꯏ ꯅꯣꯏ ꯍꯥꯟꯅ ꯁꯥꯟꯅꯗ꯭ꯔꯤꯀꯥꯟꯗ ꯊꯥꯅꯕ ꯌꯥꯗ꯭ꯔꯣ
ꯀꯗꯥꯏꯗꯤ ꯅꯪ ꯆꯠꯈ꯭ꯔꯦ ꯆꯠꯈ꯭ꯔꯦ ꯃꯥꯗꯤ ꯁꯤꯗ ꯑꯩꯈꯣꯏꯗ ꯌꯦꯡꯕꯤꯌꯦ ꯕꯣꯜꯗꯣ
ꯌꯦꯡꯗ꯭ꯔꯁꯨ ꯉꯝꯕꯗꯨꯗꯤ ꯈꯪꯒꯅꯤꯅ ꯃꯣꯏ ꯆꯠꯇ꯭ꯔꯤ ꯀꯥꯏꯅ ꯇꯧꯍꯧꯒꯦ ꯍꯥꯏꯗꯤ
ꯑꯁ ꯂꯨꯄꯥ ꯇꯔꯥ ꯊꯥꯅꯔꯝꯃꯒꯗꯕ ꯍ ꯎꯝ ꯉꯔꯥꯡꯗ ꯉꯔꯥꯡ ꯅꯪ ꯆꯥꯁ ꯆꯠꯂꯦꯀꯣ
ꯑ ꯆꯂꯦ
ꯑ ꯑꯗꯣ
ꯑ
ꯑꯗꯣ ꯍꯌꯦꯡꯡ ꯍ ꯍꯌꯦꯡ ꯅꯠꯇꯕ ꯁꯝꯃꯔ ꯚꯦꯀꯦꯁꯟꯗꯅꯦ ꯁꯝꯃꯔ ꯚꯦꯀꯦꯁꯟꯗ ꯐꯔꯦꯅ ꯆꯠꯁꯦ ꯑ ꯋꯥꯇꯔ ꯄꯥꯔꯛ ꯀꯣꯏꯗꯕꯁꯨ ꯌꯥꯝ ꯀꯨꯏꯔꯦ ꯀꯣ
ꯍꯣꯏ
ꯑꯗ ꯏ ꯀꯣꯏ ꯆꯣꯠꯂꯒ ꯏꯁꯤꯡ ꯁꯥꯟꯅꯕꯗꯣ ꯑꯩ ꯑꯩ ꯁꯥꯟꯅꯅꯤꯡꯕ ꯍꯥꯏꯇꯥꯔꯦ
ꯎꯝ ꯊꯗꯛ ꯉꯝꯅ ꯆꯠꯇ꯭ꯔꯤ ꯀꯥꯏꯅ ꯁꯥꯟꯅꯍꯧꯔꯁꯦ
ꯑꯝ ꯎꯝ ꯑ ꯀꯔꯤꯅꯟꯅꯦ ꯑꯆꯔ ꯄꯥꯄꯅꯦ ꯑꯗꯏꯗꯤ ꯅꯪꯗꯤꯒ꯭ꯔꯤ ꯆꯠꯅꯤꯡꯕ ꯂꯩꯒꯦ
ꯆꯠꯅꯤꯡꯉꯦꯗ ꯃꯄꯥꯟꯒꯗ ꯆꯠ
ꯀꯅꯥ ꯃꯄꯥꯜꯂꯁ ꯁꯤ ꯌꯥꯔꯦ ꯎ ꯁꯅ ꯇ ꯎꯝ ꯉꯁꯤꯗꯤ ꯅꯪ ꯕꯣꯜ ꯌꯦꯡꯉꯣꯏꯗ꯭ꯔꯣ
ꯀꯅꯥꯅꯣ ꯇ
ꯍꯥꯥ
ꯀꯅꯥ ꯀꯅꯥꯅꯣ ꯁꯅ ꯑꯩ ꯅꯨꯡꯉꯥꯏꯇ꯭ꯔꯗꯤꯅꯤꯡꯗꯤꯦ ꯑꯁ ꯇꯨꯝꯅꯤꯡꯉꯦ ꯑꯩꯗꯤ
ꯎꯝ ꯅꯪ ꯍꯧꯖꯤꯛ ꯇꯨꯝꯅꯤꯡꯉꯕꯗ ꯉꯔꯥꯡꯁꯨ ꯌꯦꯡꯗꯦ ꯍꯥꯏꯔꯒ
ꯆꯉ
ꯇꯨꯝꯅꯤꯡꯅꯤ ꯅꯍꯪ ꯇꯨꯝꯅꯤꯡꯅꯤ ꯉꯔꯥꯡꯁꯨ ꯉꯥꯟꯗ ꯇꯨꯝꯈꯤꯕꯅꯦ ꯕꯣꯜꯁꯨ ꯌꯦꯡꯗꯦ
ꯎ ꯍ
ꯑ
ꯠꯇ ꯗ ꯐꯣꯅꯤ
ꯑꯣ ꯅꯪꯦ ꯏꯅꯤꯑꯦ ꯀꯔꯤꯒꯤꯅꯣ ꯣꯙ ꯁꯝꯕ꯭ꯔꯝꯝꯕꯛꯇ ꯌꯦꯡꯉꯣꯅꯦ
ꯃꯔꯛ ꯃꯔꯛ ꯌꯦꯡꯕꯗ ꯅꯥꯗꯔꯤꯕꯅꯤ
ꯑꯗꯨꯕꯨꯗꯤ ꯆꯨꯝꯕ ꯈꯪꯗ꯭ꯔꯦꯗ ꯑ ꯀꯩꯅꯣꯟꯅꯦ ꯑ ꯃꯊꯪꯗꯗꯤ ꯕꯣꯛꯁ ꯊꯟꯅꯅꯕ ꯀꯥꯟꯗ ꯄꯩꯁꯥ ꯊꯥꯅꯔꯁꯤ
ꯀꯌꯥ ꯀꯌꯥ ꯊ ꯅ ꯁꯦꯍꯦꯝꯅ
ꯂꯨꯄꯥ ꯇꯔꯥ ꯇꯔꯥ ꯍꯥꯟꯅ ꯊꯥꯅꯔꯁꯤ
ꯀꯖꯜ ꯄꯥꯇ꯭ꯔ ꯑꯗꯨꯉ ꯃꯣꯔ
ꯏꯁꯁ ꯂꯨꯄꯥ ꯀꯌꯥ ꯊꯥꯅꯟꯗꯣꯏꯕ ꯅꯪꯗꯤ ꯀꯌꯥ ꯊꯥꯅꯅꯤꯡꯉꯦꯕ
ꯑꯗꯨꯒꯄꯥ ꯑꯅꯤ
ꯎꯝꯄꯥꯅꯤ ꯂꯨꯄꯥ ꯇꯔꯥ ꯐꯥꯎ ꯄꯨꯊꯣꯛ ꯉꯝꯗꯦ ꯅꯪ ꯍꯦꯟꯖꯤꯦꯜ ꯂꯩꯅꯦꯕꯦꯝꯕ
ꯑꯩꯗꯤ ꯕꯣꯜꯗ ꯄꯤꯠꯂꯤ ꯌꯥꯝ ꯂꯩꯇꯦꯌꯦ
ꯑꯣ ꯍꯣꯏ ꯕꯣꯜꯗꯣ ꯑꯗꯨ ꯑꯣꯏꯔꯁꯨ ꯍꯧꯖꯤꯛꯇꯤ ꯀꯔꯤꯅꯣ ꯎꯝ ꯅꯣꯛꯎꯞꯅꯦꯩ ꯍꯥꯏꯗꯥ ꯥꯎꯅꯦꯕ ꯍꯥꯏꯗꯤ ꯑꯃ ꯉꯝꯗ꯭ꯔꯗꯤ ꯀ꯭ꯋꯥꯇꯔ ꯐꯥꯏꯅꯦꯜꯗꯣ ꯀꯥꯗ꯭ꯔꯦꯗꯅ
ꯎꯝ
ꯇꯨ ꯌꯦꯡꯕ ꯅꯨꯡꯉꯥꯏꯕꯅꯤꯅꯦꯅ ꯌꯦꯡꯉꯣꯅ ꯍꯩ
ꯎꯝ
ꯉꯔꯥꯡ ꯕ꯭ꯔꯥꯖꯤꯦꯜꯗꯣ ꯗꯦꯃꯥꯔꯗꯤ ꯁꯥꯟꯅꯗꯦ
ꯎꯗꯕ꯭ꯔꯥ
ꯎꯗꯤ ꯎ ꯃꯥ ꯌꯦꯡꯉ ꯌꯦꯡꯉꯒꯗꯤ ꯂꯩꯌꯦꯕꯀꯣ ꯑꯗꯩꯗ ꯅꯤꯃꯥꯗꯣ ꯃꯥꯅ ꯃꯈꯣꯡ ꯁꯣꯛꯄ ꯃꯥꯜꯂꯦ ꯑꯗꯣ ꯃꯈꯣꯡ ꯁꯣꯛꯄꯗ ꯍꯥꯏꯗꯤ ꯋꯥꯔꯝ ꯑꯞꯇꯤ ꯈꯔ ꯇꯧꯍꯧꯋꯦꯕ ꯐꯥꯔꯁ ꯍꯥꯐꯀꯤ ꯃꯇꯨꯡꯗ ꯐꯥꯔꯁ ꯍꯥꯐꯇ ꯖꯄꯥꯟꯗ ꯍꯥꯟꯅ ꯆꯜꯂꯦꯗꯅ
ꯎꯝ
ꯑꯗꯩꯗ ꯃꯊꯪꯗ ꯕ꯭ꯔꯥꯖꯤꯜꯗꯤ ꯐꯥꯔꯁ ꯍꯥꯞꯇꯨꯗ ꯆꯟꯕ ꯉꯝꯗ
ꯎꯝ
ꯕ꯭ꯔꯖꯤꯜꯗꯤ ꯁꯦꯀꯦꯟ ꯍꯥꯞ ꯑꯗꯨꯋꯥꯏꯗꯔ ꯝ ꯆꯟꯈ꯭ꯔꯦꯕ ꯃꯣꯏꯗꯣ
ꯎꯝ
ꯑꯗꯣ ꯁꯦꯀꯦꯟ ꯍꯥꯐꯇꯨꯗ ꯎ ꯋꯥꯔꯝ ꯑꯞ ꯇꯧꯕꯧꯕ ꯃꯦꯃꯥꯔꯗꯣ ꯈꯪꯕ꯭ꯔꯥ ꯄꯨꯔꯉ ꯕ꯭ꯔꯥꯖꯤꯜꯅꯗꯤ ꯕꯣꯜꯗꯣ ꯌꯥꯝ ꯄꯥꯏꯌꯦꯕ ꯍꯥꯏꯗꯤ ꯁꯥꯟꯅꯕ ꯀꯥꯟꯗ ꯄꯥꯁ ꯇꯧꯔꯗ ꯃꯣꯏꯁꯦ ꯑꯍꯨꯝꯔꯛ ꯀꯨꯝꯕ ꯆꯟꯒꯦ ꯆꯟꯒꯦ ꯇꯧꯔꯒ ꯁꯨꯡꯆꯟꯖꯟꯗꯕ ꯒꯣꯜ ꯀꯤꯞꯄꯔꯗꯣ ꯈꯔꯗꯤ ꯍꯩꯌꯦꯕ ꯃꯣꯏ ꯖꯄꯥꯟꯒꯤꯗꯣ
ꯑꯣ
ꯆꯅꯦ ꯇꯅꯦ ꯇꯧꯔꯒ ꯑꯁꯣꯝꯗ ꯉꯥꯛꯇ ꯄꯩꯊꯣꯛꯈꯤꯕꯦꯕ ꯑꯍꯨꯝꯔꯛ ꯑꯍꯛ ꯃ ꯃꯥꯜꯂꯦ ꯎꯝ ꯑꯃꯅ ꯀꯒꯣ ꯀꯄꯔꯅ ꯀꯔꯤꯅꯣ ꯍꯟꯗꯣꯛꯄ ꯑꯗꯏꯗꯤ ꯆꯟꯗ꯭ꯔꯦꯩ ꯐꯥꯔꯁꯠ ꯍꯥꯞꯇꯥ ꯑꯃꯨ ꯑꯗꯨꯒ ꯖꯄꯥꯟꯗ ꯑꯣꯏꯅ ꯖꯄꯥꯟꯗ ꯕꯣꯜꯗꯒ ꯍꯦꯛ ꯄꯥꯏꯕꯒ ꯆꯟꯈꯤ ꯀꯦ ꯋꯥꯅꯤꯗ ꯐꯔꯁ ꯍꯥꯞꯇꯨꯗ
ꯑꯁꯅꯦ ꯖꯄꯥꯟ ꯃꯅꯤꯒꯤ ꯏꯁꯀ꯭ꯋꯥꯔꯗꯤ ꯀꯌꯥꯒꯌꯥ ꯅ
ꯃꯣꯏ ꯏꯁꯀ ꯕ꯭ꯔꯥꯖꯤꯜꯅ ꯇꯨ ꯑꯗꯩꯗꯤ ꯖꯄꯥꯟꯅ ꯋꯥꯟ
ꯑꯣ ꯑ ꯑꯃ ꯀ ꯑꯗꯨꯅꯤꯅꯦ ꯍꯦꯟꯅꯔꯤꯁꯦ
ꯎꯝ ꯑꯗꯨꯁꯨ ꯂꯥꯁ ꯃꯤꯅꯤꯠꯇ ꯆꯅꯤ ꯃꯤꯅꯃ ꯂꯥꯁ ꯃꯤꯅꯤꯠ ꯍꯥꯏꯗꯤ ꯃꯣꯏ ꯑꯦꯛꯁꯇ꯭ꯔꯥ ꯇꯥꯏꯝ ꯍꯥꯞꯄꯗꯣ ꯑꯗꯨ ꯑꯗꯨꯗ ꯆꯂꯦ
ꯑꯩ ꯐꯩ
ꯕ꯭ꯔꯥꯖꯤꯜꯗ ꯊꯣꯏꯔꯣꯏꯗ꯭ꯔꯥ ꯊꯣꯏꯔꯣꯏꯗ꯭ꯔꯥ ꯁꯨꯝꯝ ꯇꯧ ꯂꯩꯔꯕꯅꯦ ꯑꯗꯩꯗꯤ ꯃꯣꯏ ꯐꯥꯔ ꯁꯦꯀꯦꯟ ꯍꯥꯏꯕꯗꯗꯤ ꯃꯣꯏꯗꯣ ꯑꯃ ꯆꯜꯂꯦꯗꯅ ꯑꯃ ꯆꯠꯂꯒꯥꯟ ꯇꯣꯝ ꯁꯥꯟꯅ ꯁꯅꯔꯦ ꯁꯥꯟꯅꯔꯦ ꯕꯣꯁꯦ ꯖꯄꯥꯟꯁꯦ ꯄꯥꯏꯕ ꯉꯝꯗꯕ ꯍꯥꯏꯇꯥꯔꯦ ꯕ꯭ꯔꯥꯖꯤꯜꯅ ꯑꯗꯨꯝ ꯄꯥꯁ ꯄꯥꯁ ꯇꯧꯔꯒꯅꯦ ꯆꯟꯗꯤ ꯆꯟꯗꯕ ꯕ꯭ꯔꯥꯖꯤꯜꯅꯁꯨ ꯑꯗꯗꯤ ꯕ꯭ꯔꯥꯖꯤꯜꯁꯤꯅ ꯕꯣꯜꯁꯦ ꯄꯨꯊꯔꯛꯑꯅꯤꯗꯅ ꯖꯄꯥꯟꯒꯤ ꯣꯝꯗ ꯖꯄꯥꯟꯒꯤꯔꯣꯝꯗ ꯄꯨꯊꯔꯛꯄꯁꯤꯗ ꯖꯄꯥꯟꯒꯤ ꯗꯤꯚꯦꯟꯁꯦ ꯈꯔꯗꯤ ꯀꯂꯕ
ꯎꯝ
ꯑꯗꯨꯝ ꯊꯩꯗꯣꯛꯄ ꯊꯩꯗꯣꯛꯄ ꯑꯁ ꯂꯥꯁꯇꯗꯤ ꯇꯥꯟꯖꯥ ꯑꯃ ꯐꯪꯉꯦꯗꯅ ꯑꯦꯛꯁꯇ꯭ꯔꯥ ꯇꯥꯏꯝ ꯄꯤꯕ ꯀꯥꯟꯗ ꯑꯦꯛꯁꯇ꯭ꯔꯥ ꯇꯥꯏꯝ ꯄꯤꯕ ꯀꯥꯟꯗ ꯅꯨꯄꯥ ꯑꯃ ꯒꯣꯜꯒꯣꯜ ꯎꯝꯒꯣꯜ ꯂꯩꯗꯅ ꯒꯣꯜ ꯒꯣꯜꯒꯤ ꯆꯟꯐꯝꯗꯨꯗ ꯈꯔ ꯅꯛꯅ ꯂꯩꯕ ꯑꯗꯨ ꯑꯗꯨꯀꯥꯟꯗ ꯕꯣꯠꯇꯣ ꯃꯉꯣꯟꯗ ꯀꯥꯎꯔꯛꯑꯀꯥꯟꯗ ꯃꯀꯣꯛꯇꯨꯅꯅꯦ ꯁꯨꯃꯥꯏꯅ ꯃꯀꯣꯛꯇꯨꯅ ꯀꯥꯎꯔꯦꯗꯅ ꯑꯗꯗꯤꯣꯗ ꯆꯟꯈꯤꯕ ꯋꯥꯥꯟꯗ ꯈꯔꯗꯁꯨ ꯀꯟꯈ꯭ꯔꯦꯕ ꯃꯥꯒꯤ ꯐꯣꯔꯁꯇꯣ ꯆꯟꯒꯦ ꯆꯟꯒꯦꯗꯤ ꯇꯧꯔꯕ ꯑꯗꯨꯒ ꯃꯤꯒꯤ ꯒꯣꯜ ꯀꯤꯞꯄꯔꯗꯨꯅꯅꯦ ꯑꯗꯨꯝ ꯄꯤꯊꯣꯛꯈꯤꯕ ꯍꯥꯏꯗꯤ ꯣꯜ ꯀꯣꯗꯣ ꯆꯂ ꯀꯥꯟꯗ ꯣꯜꯀꯤꯤꯄꯔ ꯗꯥꯏꯔꯦꯦꯛ ꯗꯥꯏꯔꯦ ꯇꯥꯕꯗꯣ ꯒꯣꯜ ꯒꯤ ꯃꯅꯨꯡꯗꯨꯗ ꯆꯟꯗꯕꯗꯣ
ꯎꯝ ꯑꯩꯗꯤ ꯄꯤꯅꯥꯎꯇꯤꯒꯨꯝꯕ ꯌꯦꯡꯅꯤꯡꯉꯦ
ꯍꯣꯏ ꯄꯦꯅꯥꯜꯇꯤ ꯄꯦꯅꯥꯜꯇꯤꯁꯨ ꯌꯦꯡꯗꯤ ꯌꯦꯡꯅꯤꯡꯕꯗꯤ ꯏꯅꯥꯎꯄꯤꯗꯤ ꯈꯔ ꯇꯧꯔꯅꯤꯀꯣ ꯍꯥ ꯄꯦꯅꯥꯎꯇꯤꯅ ꯑꯃꯨꯛ ꯍꯦꯟꯅ ꯆꯥꯛꯀꯅꯤꯅꯦ
ꯊꯅ
ꯑ ꯃꯣꯏ ꯆꯀꯦꯟ ꯍꯥꯞꯈꯤ ꯃꯇꯨꯡꯗꯗꯤ ꯁꯠ ꯆꯠ ꯆꯠꯂꯗꯤ ꯁꯥꯟꯅꯔꯛꯏꯁꯦ ꯍꯥꯏꯗꯤ ꯎꯝ ꯑꯃꯝ ꯊꯣꯏꯅꯔꯕꯅꯤꯅ ꯑ ꯀꯔꯤ ꯍꯥꯏꯇꯥꯔꯦ ꯃꯤꯗꯣ ꯄ꯭ꯔꯦꯁꯔꯁꯨ ꯀꯜꯂꯛꯄꯅꯤꯅꯀꯣ ꯕ꯭ꯔꯥꯖꯤꯜꯅꯕꯨꯗꯤ ꯊꯥꯏꯅꯗꯒꯤ ꯁꯥꯟꯅꯔꯛꯄꯅꯤꯅ ꯃꯣꯏꯗꯤ ꯈꯔ ꯑꯦꯛꯁꯄꯤꯔꯤꯌꯦꯟꯁ ꯂꯩꯔꯦꯗꯅ ꯑꯗꯤ ꯖꯄꯥꯟ ꯀꯃꯥꯏꯅ ꯁꯥꯟꯅꯒꯦ ꯍꯥꯏꯕꯗꯨꯣ ꯈꯪꯉꯤꯗꯅ ꯐꯥꯔꯁ ꯍꯥꯞꯇꯨꯗ ꯑꯗꯩꯗꯤ ꯁꯦꯀꯦꯟ ꯍꯥꯞ ꯑꯗꯨꯗ ꯃꯣꯏꯗꯤ ꯈꯔ ꯃꯣꯏꯒꯤ ꯇꯦꯛꯅꯤꯛ ꯍꯥꯏꯗꯤ ꯎꯝ ꯆꯦꯟꯖ ꯇꯧꯕ꯭ꯔꯥ ꯀꯔꯤꯅꯣꯃ ꯇꯧꯔꯝꯃꯅꯦꯕ
ꯅꯪꯗꯤ ꯐꯨꯠꯕꯣꯜꯒꯤ ꯃꯔꯝꯗ ꯌꯥꯝ ꯈꯪꯉꯤꯅ
ꯀꯅꯥ ꯑꯩꯈꯣꯏ ꯑꯗꯨꯝ ꯌꯦꯡꯕ ꯀꯥꯟꯗ ꯑꯦ ꯌꯥꯝ ꯈꯪꯕ ꯍꯗꯦ ꯅꯠꯇꯦꯗ ꯃꯠꯇꯦ
ꯍ
ꯎꯝ ꯉꯔꯥꯡꯗ ꯅꯤꯃꯥꯔꯗ ꯄ꯭ꯔꯁꯥꯞꯇꯗꯤ ꯎꯏꯑꯕ ꯃꯣꯏꯗ ꯃꯥꯗ ꯐ ꯃꯃꯒꯤ ꯀꯅꯦ ꯃꯊꯪꯗꯗꯤ ꯅꯪꯁꯨ ꯌꯦꯡꯉꯣ
ꯑ ꯑ
ꯑꯗꯣ ꯕ꯭ꯔꯖꯤꯜꯅ ꯀꯥꯈ꯭ꯔꯦ ꯑꯗꯨꯅ
ꯃꯊꯪꯗꯨꯗ ꯀꯅꯥ ꯁꯥꯟꯅꯗꯣꯏꯖꯥꯠꯅꯣ
ꯈꯪꯗꯦꯅꯦ ꯉꯔꯥꯡꯁꯨ ꯈꯔꯗꯤ ꯁꯥꯟꯟꯅꯔꯝꯒꯅꯤ ꯃꯦꯠꯁ ꯈꯔ ꯄꯨꯡ ꯑꯅꯤꯗ ꯂꯩ ꯍꯥꯏꯕ ꯀꯔꯤꯅꯣꯃ ꯍꯥꯏꯕ ꯃꯥꯜꯂꯦ ꯑꯩꯗꯤ ꯌꯦꯡꯗ꯭ꯔꯦ ꯑꯗꯨꯗꯤ
ꯉꯔꯥꯡꯅ ꯁꯦꯀꯦꯟ ꯃꯦꯠꯁꯇ ꯀꯅꯥ ꯀꯅꯥꯣ
ꯈꯪꯗꯦ ꯑꯗꯨ ꯁꯦꯀꯦꯟ ꯃꯦꯠꯆꯇꯣ
ꯍ ꯐꯔꯦ ꯐꯔꯤꯗ ꯐꯔꯤꯦ ꯀꯠꯇꯗꯤ
ꯑꯍꯣꯏ ꯐꯔꯦ ꯑꯗꯨꯗꯤ ꯊꯝꯃꯒꯦꯀꯣ ꯐ ꯀꯔꯤꯅꯣ ꯎꯝ
ꯁꯨꯝ ꯍꯪ ꯍꯥꯏꯕꯅ ꯌꯥꯔꯦ ꯍꯌꯦꯡ ꯑꯣꯏꯅ ꯄꯥꯎ ꯐꯥꯎꯅꯔꯁꯦ
ꯑ ꯍ ꯐꯔꯦ